ꯇꯥꯕ꯭ꯔꯣ
ꯇꯥꯏꯌꯦ
ꯀꯩꯗꯧꯔꯤꯅꯣ
ꯍꯧꯖꯤꯛꯅ ꯑꯩꯒꯤ ꯌꯨꯝꯗ ꯌꯧꯔꯒ ꯂꯩꯌꯦ
ꯅꯪꯖꯤꯗꯤ ꯆꯠꯂꯦꯍꯦ ꯀꯗꯥꯏ ꯀꯗꯥꯏꯗ꯭ꯔꯣ ꯌꯥꯝ ꯆꯠꯂꯦ ꯍꯦ ꯅꯪꯗꯤ
ꯆꯠꯇ꯭ꯔꯗꯤ
ꯅꯪꯒꯤ ꯌꯝꯗ ꯇꯨꯝꯃꯤꯟꯅ ꯂꯩꯌꯣꯅꯦ
ꯅꯪꯗꯤ ꯀꯩꯗꯧꯔꯤꯅꯣ
ꯑꯩꯗꯤ ꯑꯩꯈꯣꯏꯒꯤ ꯁꯟꯗꯣ ꯃꯌꯨꯝ ꯆꯪꯅꯤꯡꯉꯦ ꯍꯥꯏ ꯑꯗꯨꯒꯤ
ꯎꯝ
ꯌꯥꯝ ꯇꯟꯒ꯭ꯔꯖꯥꯠꯅꯤ
ꯀꯃꯥꯏꯅ ꯁꯟ ꯂꯧꯕꯁꯨ ꯇꯟꯕ꯭ꯔꯣ ꯑꯁ ꯑꯗꯨꯅ ꯐꯠꯇ꯭ꯔꯣ
ꯌꯨꯗ꯭ꯔꯣ
ꯑꯗꯨꯅ ꯐꯠꯇ꯭ꯔꯣ
ꯃꯇꯝ ꯃꯥꯡꯌꯦꯕ ꯃꯔꯛ ꯃꯔꯛꯇ
ꯢꯁ ꯍꯧꯖꯤꯛ ꯑꯥ ꯅꯨꯡꯊꯤꯟꯗꯕꯨ ꯅꯨꯡꯊꯤꯟ ꯑꯥ ꯑꯗꯨꯕꯨ ꯀꯃꯥꯏ ꯃꯇꯝ ꯃꯥꯡ ꯕ꯭ꯔꯣ ꯀꯔꯤ ꯊꯕꯛ ꯂꯩꯕ꯭ꯔꯣ ꯅꯪꯒꯤ
ꯌꯨꯝꯗ ꯅꯨꯡꯉꯥꯏꯅ ꯂꯩꯒꯗꯧꯕꯅꯤ ꯍꯧꯖꯤꯛꯇꯤ
ꯁꯟꯁꯤꯡꯕꯨꯀꯣ ꯌꯨꯝꯗ ꯑꯗꯨꯝ ꯊꯝꯃꯣ ꯑꯗꯨꯗꯤ ꯃꯣꯏꯒꯤ ꯆꯥꯛꯗꯣ ꯄꯨꯔꯛꯄꯤꯔꯒ ꯃꯌꯨꯝꯗ ꯑꯗꯨꯝ ꯊꯝ ꯅꯪꯒꯤ ꯅꯪꯒꯤ ꯏꯃꯥꯒꯨꯝꯅ ꯎꯕ꯭ꯔꯣ
ꯑꯩꯒꯤ ꯅꯨꯄꯤꯒꯨꯝꯅ ꯎꯌꯦꯅꯦ ꯅꯪꯗꯤ
ꯑꯥ ꯎꯁꯤꯠꯇꯕ ꯎꯁꯤꯠꯇꯕꯒꯤ ꯋꯥ ꯍꯥꯏꯔꯛꯀꯅꯨ
ꯅꯠꯇꯦ ꯍꯦ ꯑꯁꯦꯡꯒꯤꯅꯦ ꯑꯩꯅ ꯌꯨꯝꯗ ꯅꯨꯡꯉꯥꯏꯅ ꯂꯩꯔꯒꯀꯣ ꯅꯪꯅ ꯁꯟꯒꯤ ꯑꯥ
ꯀꯥꯏ ꯖꯩ ꯀꯥꯏ ꯖꯩ ꯏꯀꯥꯏ ꯖꯩ ꯍꯦ
ꯌꯥꯝ ꯅꯨꯉꯥꯢꯒꯅꯤ
ꯆ꯭ꯔꯆ ꯆꯠꯀꯦ ꯍꯥꯏꯕ ꯅꯠꯇ꯭ꯔꯣ
ꯍꯣꯔꯦꯟꯅꯦꯗ ꯆꯥꯛ ꯆꯥ ꯊꯣꯛ ꯂꯣꯢꯔꯒ
ꯊꯦꯡꯅ ꯂꯣꯏꯗꯧ ꯃꯥꯜꯂꯦ ꯅꯣꯏꯒꯤ ꯉꯁꯤꯀꯣ
ꯎꯝ ꯆꯠꯅꯤꯡꯗꯦ ꯆꯠꯂꯨꯁꯨ ꯀꯣ ꯂꯣꯏꯗ꯭ꯔꯤꯉꯩꯗ ꯃꯄꯥꯟ ꯊꯣꯛꯀꯅꯤ
ꯑꯥꯁ
ꯀꯨꯏꯅ ꯐꯝꯕꯒꯖꯦ ꯌꯥꯝ ꯇꯟ ꯒꯔꯖꯠꯅꯤ
ꯇꯧꯕꯒꯤꯔꯣ ꯅꯪꯕꯣ ꯅꯍꯥꯟꯗꯤ ꯆꯔꯆꯀꯨꯝꯕ ꯐꯖꯅ ꯆꯠꯄ ꯅꯠꯇ꯭ꯔꯣ
ꯆꯠꯅꯤꯡꯗ꯭ꯔꯗꯤ ꯆꯠꯅꯤꯡꯗ꯭ꯔꯗꯤꯀꯣ ꯌꯨꯝꯗ ꯑꯗꯨꯝ ꯂꯩꯌꯣ ꯑꯗꯨꯒ ꯑꯁ ꯂꯣꯏꯗ꯭ꯔꯤꯉꯩꯗ ꯑꯍꯟꯕ ꯑꯗꯨꯒꯨꯝꯕ ꯇꯧꯒꯅꯨ ꯏꯁ ꯆꯠꯅꯤꯡꯗꯔꯗꯤ ꯗꯨ ꯌꯨꯝꯗ ꯑꯗꯨꯝ ꯂꯩꯕ ꯌꯥꯗ꯭ꯔꯣ
ꯍꯣꯁꯇꯦꯜꯗ ꯂꯩꯕꯗꯒꯤ ꯌꯥꯗ꯭ꯔꯦ
ꯀꯩꯅꯣ ꯌꯥꯝ ꯇꯟꯕ ꯌꯥꯎ ꯍꯣꯁꯇꯦꯜ ꯂꯩꯔꯒ
ꯑꯥ
ꯌꯥꯝ ꯇꯜꯂꯦ ꯀꯔꯤ ꯇꯧꯅꯤ
ꯎꯝ
ꯅꯪꯗꯤ ꯆꯠꯀꯦꯔ ꯍꯣꯔꯦꯟ
ꯑꯩ ꯆꯠꯅꯤꯡꯗꯦ
ꯑꯩꯗꯤ ꯇꯜꯂꯦ ꯇꯜꯂꯦ ꯍꯥꯏꯒ ꯑꯗꯨꯝ ꯆꯠꯂꯦ ꯅꯪꯗꯤ ꯇꯜꯂꯦꯁꯨ ꯍꯥꯏꯗꯦ ꯆꯠꯅꯤꯡ ꯉꯦꯁꯨ ꯍꯥꯏꯗꯦ
ꯑꯗꯨ ꯑꯩꯗꯤ ꯆꯅꯤꯡꯗꯦꯗꯔꯦ ꯍꯥꯏꯌꯦꯅ ꯅꯣꯏꯒꯨꯝꯅ ꯅꯣꯏꯒꯨꯝꯅ ꯇꯧꯗꯦꯅ ꯆꯠꯂꯒ ꯑꯃꯨꯛ ꯀꯩꯅꯣ ꯂꯣꯏꯁꯤꯟꯗ꯭ꯔꯤꯉꯩꯗ ꯆꯠꯄ ꯑꯗꯨꯒꯨꯝꯕ ꯊꯣꯛꯄ ꯑꯗꯨꯃꯥꯏꯅ ꯇꯧꯗꯦꯅ ꯑꯩꯗꯤ
ꯉꯩꯍꯥꯛ ꯎꯔꯗꯤ ꯌꯥꯔꯦ ꯀꯩꯅꯣ
ꯍꯥ ꯍꯥ
ꯑꯗꯨꯗꯨꯀꯣ ꯋꯥꯔꯤ ꯌꯥꯝ ꯁꯥꯡꯅꯨꯀꯣ ꯃꯤ ꯑꯃꯅ ꯑꯃꯨꯛ ꯂꯥꯛꯀꯅꯤ ꯑꯃꯨꯛ ꯉꯥꯡꯒꯅꯤ ꯑꯃꯨꯛ ꯆꯠꯀꯅꯤ ꯑꯗꯨ ꯇꯧꯕꯗꯤ ꯄꯥꯝꯗꯕ
ꯍꯥ ꯍꯥ
ꯌꯥꯝ ꯁꯝꯅ ꯇꯧꯔꯗꯤ ꯅꯨꯡꯉꯥꯏꯗꯅ ꯉꯁꯥꯏꯗꯣ ꯆꯥꯛ ꯂꯥꯝ ꯆꯥꯛ ꯂꯥꯝꯃꯟꯕꯒꯤꯀꯣ
ꯑꯥ
ꯆꯥꯛ ꯂꯥꯝꯃꯟꯕꯩ ꯌꯦꯟꯁꯥꯡꯁꯨ ꯍꯥꯎꯗꯕ ꯑꯗꯨꯒꯤ
ꯀꯩ ꯑꯦꯟꯁꯥꯡ ꯆꯥꯕ꯭ꯔꯣ ꯉꯁꯤꯔꯣ
ꯎꯝ ꯂꯥꯏꯌꯔ ꯂꯧꯕꯅꯦ ꯀꯦꯖꯤ ꯑꯅꯤ ꯃꯈꯥꯏ
ꯅꯣꯏꯁꯨ ꯅꯣꯏ ꯈꯨꯟꯗꯁꯨ ꯂꯩꯕ꯭ꯔꯣ
ꯎꯝ ꯂꯩꯥꯏꯌꯔ ꯆꯥꯅꯤ ꯊꯣꯡ ꯂꯣꯏꯈ꯭ꯔꯦ ꯆꯥꯅꯤꯉꯥꯏ ꯈꯛꯇꯅꯦ ꯍꯖꯤꯛ
ꯆꯥꯔꯣ ꯌꯥꯝ ꯆꯥꯎ
ꯅꯪꯁꯨ ꯌꯥꯎꯅꯤꯡꯕ꯭ꯔꯥ
ꯎꯝ
ꯅꯠꯇ꯭ꯔꯒ ꯏꯟꯁꯥꯡ ꯈꯔ ꯄꯨꯔ ꯂꯥꯛꯑꯣ ꯍꯥꯏꯕ꯭ꯔꯣ
ꯑꯥ
ꯑꯧ ꯀꯥꯏ
ꯑꯍ ꯍꯥ ꯍꯥ ꯑꯍ ꯍꯥꯍꯥ
ꯂꯧꯕ ꯏꯀꯥꯏꯗ꯭ꯔꯣ
ꯑꯥ ꯑꯩ ꯀꯥꯏꯗꯦꯕꯣ ꯀꯃꯥꯏ ꯀꯥꯏꯗ꯭ꯔꯣ
ꯏ ꯀꯥꯏꯗꯦꯗ ꯑꯣ ꯑꯥ ꯌꯥꯝ ꯅꯨꯡꯉꯥꯏꯔꯦꯀꯣ ꯍꯥꯏꯔꯒ ꯄꯤꯔꯗꯤ ꯑꯣꯁ ꯅꯨꯡꯉꯥꯏꯔꯦꯀꯣ ꯍꯥꯏꯔꯒ ꯆꯠꯀꯅꯤ ꯀꯃꯥꯏ ꯏꯀꯥꯏꯔꯣ ꯑꯁ
ꯌꯥꯝ ꯅꯨꯡꯉꯥꯏꯔꯀꯣ ꯍꯥꯏꯔꯣꯏ ꯅꯪꯗ ꯑꯩꯈꯣꯏ ꯑꯩꯈꯣꯏ ꯑꯩꯈꯣꯏ ꯌꯨꯝꯒꯤ ꯂꯝꯕꯤ ꯃꯅꯥꯛꯇ ꯊꯝꯂꯝꯃꯣ ꯑꯩ ꯍꯣꯔꯦꯟ ꯂꯑꯒ ꯂꯧꯒꯦ ꯀꯥꯏꯅ ꯅꯪꯒꯤ ꯍꯩꯅꯕꯤꯗ ꯅꯪꯒꯤ ꯍꯩꯅꯕꯤ ꯑꯃ ꯂꯩꯕꯗ
ꯂꯩꯇꯦꯗ
ꯑꯗꯨꯗ ꯊꯝꯂꯝꯃꯣ ꯑꯗꯨꯗ ꯊꯝꯂꯝꯃꯣ ꯑꯩ ꯍꯧꯖꯤꯛ ꯁꯪꯗꯦ ꯀꯥꯏꯅ
ꯑꯗꯣ ꯍꯧꯖꯤꯛ ꯂꯥꯛꯀꯦ ꯍꯥꯏꯕꯗꯣ ꯀꯔꯤꯅꯣ ꯅꯪꯁꯨ
ꯂꯥꯥꯛꯑꯁꯨ ꯅꯪ ꯊꯣꯛꯑꯣꯢ
ꯑꯍꯥ ꯍ ꯥꯍꯥ ꯍꯥ ꯑꯍꯥ ꯍꯥꯍꯥ
ꯀꯔꯤꯅꯣ ꯌꯥꯝ ꯅꯣꯛꯅꯤꯡꯕ꯭ꯔꯣ ꯌꯥꯝ ꯍꯔꯥꯎꯕ꯭ꯔꯣ
ꯇꯦꯗ ꯃꯤ ꯍꯧꯖꯤꯛꯇꯣ ꯃꯤ ꯂꯥꯛꯄꯀꯣ ꯑꯗꯨꯒ ꯀꯩꯅꯣ ꯇꯧꯕ ꯃꯥꯗꯣ ꯆꯠꯈꯤꯕꯒꯤ ꯁꯨꯝ ꯅꯣꯛꯄꯅꯤꯗ
ꯅꯣꯏ ꯅꯅꯥꯎ ꯅꯨꯄꯥꯗꯤ ꯑꯃꯐꯥꯎ ꯎꯗꯦꯅꯦ ꯀꯗꯥꯏ ꯀꯗꯥꯏ ꯆꯠꯂꯒ ꯂꯩꯕ꯭ꯔꯥ
ꯑꯃꯐꯥꯎ ꯎꯗꯦ ꯍꯥꯏꯕꯗꯤ ꯅꯪ ꯑꯩꯒꯤ ꯈꯨꯟꯗ ꯂꯥꯛꯄ꯭ꯔꯣ
ꯂꯥꯛꯇ꯭ꯔꯁꯨ ꯅꯍꯥꯟꯃꯈꯩꯗꯤ ꯑꯩꯈꯣꯏ ꯑꯩꯈꯣꯏ ꯑꯩꯈꯣꯏ ꯈꯨꯟꯗꯀ ꯂꯥꯛꯑꯦ ꯑꯣ ꯌꯨꯝꯗ
ꯈꯣꯏ ꯗꯤꯗꯥꯁꯨ ꯀꯩꯅꯣꯗ ꯆꯠꯂꯅꯤ ꯑꯗꯨꯒ ꯏꯃꯥꯥ ꯏꯄꯥꯁꯨ ꯀꯩꯅꯣ ꯂꯧ ꯗ ꯑꯃꯨꯛ ꯆꯠꯂꯒ ꯊꯕꯛ ꯇꯧꯔꯅꯤ ꯍꯥꯏ ꯎꯝ ꯀꯌꯥ ꯃꯇꯝꯗꯣ ꯀꯌꯥ ꯑꯣꯏꯗꯣꯏꯔꯥ ꯈꯪꯗꯦ ꯆꯠꯄꯗꯣ
ꯅꯪ ꯄꯥꯗꯇ ꯂꯩꯗꯤ ꯅꯣꯏꯅꯤ ꯈꯟꯅꯒꯅꯤ ꯀꯣ ꯁꯣꯏ ꯔꯣꯏ
ꯋꯥ ꯗ ꯉꯥꯡ ꯉꯥꯡꯕꯗꯣ ꯃꯥꯉꯣꯜꯗ ꯉꯥꯡꯕꯗꯣ ꯉꯝꯒꯗꯧ ꯃꯥꯟꯗꯦ
ꯑꯗꯣ ꯐꯣꯟꯗꯣ ꯊꯝꯂꯝꯒꯦ ꯍꯥꯏꯕ꯭ꯔ ꯅꯪ ꯅꯣꯏ ꯏꯃꯥꯅ
ꯈꯪꯗꯦꯗ ꯈꯪꯗ꯭ꯔꯤ
ꯊꯝꯂꯝꯗ꯭ꯔꯗꯤꯀꯣ ꯅꯪꯒꯤ ꯐꯣꯟ ꯈꯛꯇ ꯄꯥꯏꯅꯤꯍꯦ
ꯏꯁ ꯄꯤꯗꯕꯅꯤ ꯑꯩꯅ
ꯀꯩꯒꯤ
ꯀꯃꯥꯟꯄꯤꯔꯣ ꯑꯩꯒꯤ ꯐꯣꯟꯗꯣ
ꯍꯨꯝ ꯍꯨꯝ ꯍꯨꯝ ꯍꯨꯝ ꯍꯨꯝ ꯍꯨꯝ
ꯁꯥꯏꯍꯦ ꯍꯧꯖꯤꯛꯀꯤ ꯑꯩꯒꯤ ꯍꯨꯏꯒ ꯁꯥꯟꯅꯕꯒꯤ ꯑ ꯍꯥ ꯍꯪ ꯍ ꯍꯪ ꯅꯠꯇꯦ ꯃꯥꯗꯣ ꯁꯅ ꯌꯥꯝ ꯁꯥꯟꯅꯅꯤꯡꯕꯀꯣ ꯑꯗꯨꯒ ꯑꯗꯨ ꯆꯦꯟ ꯆꯦꯟꯂꯒ ꯑꯩꯒꯤ ꯈꯣꯡꯒ꯭ꯔꯥꯎꯗ ꯀꯩꯅꯣ ꯇꯧꯔꯒ ꯂꯩꯕꯀꯣ ꯑꯗꯨꯒꯤ
ꯁꯅꯥꯕꯤ ꯍꯥꯏꯔꯒ
ꯇꯨꯡ ꯇꯨꯡ
ꯑꯩꯈꯣꯏꯒꯤ ꯄꯨꯈ꯭ꯔꯤꯗꯀꯣ ꯑꯥ ꯀꯩꯅꯣ ꯑꯥ ꯊꯔꯣꯏ ꯂꯩꯌꯦ
ꯑꯗꯣ ꯆꯥꯒꯦ ꯍꯥꯏꯕ
ꯍꯨꯝ ꯑꯆꯧꯕꯁꯨ ꯂꯩꯌꯦ
ꯀꯔꯤꯅꯣ ꯏꯀꯥꯏ ꯊꯤꯕꯤ ꯍꯥꯏꯕꯗꯣ ꯑꯩ ꯅꯍꯥꯟꯗꯣ ꯑꯥ ꯑꯃ ꯄꯨꯔꯛꯄ ꯑꯗꯨꯒ ꯑꯁꯤ ꯑꯩꯈꯣꯏꯒꯤ ꯄꯨꯈ꯭ꯔꯤꯗ ꯈꯔ ꯊꯝꯕꯤꯕꯗꯣ ꯉꯥꯁꯤꯅ ꯂꯣꯏꯅ ꯆꯥꯊꯣꯛꯈ꯭ꯔꯦ ꯉꯥꯁꯨ ꯌꯥꯝꯗꯕꯤꯗꯀꯣ
ꯅꯣꯏ ꯄꯨꯈ꯭ꯔꯤꯕꯨ ꯉꯥ ꯂꯩꯕ꯭ꯔꯅꯦ
ꯈꯔ ꯂꯩ ꯌꯥꯝ ꯄꯤꯛ ꯄꯤꯛꯄ ꯂꯩ
ꯑꯆꯧꯕ ꯑꯣꯏꯅ ꯊꯝꯒꯗꯧꯅꯤꯅꯦ
ꯑꯆꯧꯕ ꯑꯃ ꯂꯩꯔꯝꯒꯅꯤ ꯅꯍꯥꯟ ꯅꯍꯥꯟꯗꯣ ꯀꯔꯤꯅꯣ ꯗꯗꯥ ꯑꯃ ꯄꯨꯔꯛꯄ ꯑꯗꯨꯒꯤ ꯍꯤꯡꯕꯀꯣ ꯆꯥꯔꯣꯏꯁꯦ ꯆꯥꯅꯤꯡꯗꯦ ꯍꯥꯏꯔꯒ ꯑꯗꯨꯗ ꯄꯨꯈ꯭ꯔꯤꯗ ꯊꯝꯕ
ꯇꯨꯔꯦꯟꯒꯤ ꯉꯥꯗꯨ ꯊꯝꯃꯨꯅꯦ
ꯏꯁ ꯂꯣꯏ ꯍꯤꯡꯉꯣꯏꯗ ꯃꯣꯏꯗꯤ
ꯍꯤꯡꯒꯤꯅꯤꯍꯦ ꯑꯩꯈꯣꯏꯒꯤ ꯒ꯭ꯔꯥꯎꯟꯁꯦ ꯌꯥꯝ ꯀꯩ ꯍꯥꯏꯁꯤꯔ ꯕꯣꯜ ꯁꯅꯥꯕ ꯌꯥꯗ꯭ꯔꯦꯅꯦ
ꯀꯩꯗꯧꯕ꯭ꯔꯥ
ꯀꯩꯁꯨ ꯇꯧꯗꯦ ꯀꯩꯗꯧꯕꯩꯔꯣ
ꯁ ꯑꯗꯨ ꯎꯝ ꯏꯁꯤꯡꯁꯦ ꯌꯥꯝ ꯂꯩꯔꯦ ꯑꯗꯨꯗꯤ
ꯑꯣ ꯉꯥ ꯂꯩꯕ꯭ꯔꯣ ꯍꯥ ꯍꯥ
ꯉꯁꯥꯏ ꯑꯌꯨꯛꯇꯣ
ꯎꯝ
ꯂꯁꯟ ꯀꯥꯕꯗꯣ ꯑꯁ ꯌꯥꯝ ꯇꯟꯕ ꯋꯥꯅꯤꯗ
ꯀꯔꯤ ꯍꯥꯏꯕ